ꯇꯥꯄ
ꯇ
ꯎꯝ ꯀ ꯇꯧꯔꯤꯅꯣ
ꯀꯩꯁꯨ ꯇꯧꯗꯦ ꯍꯤꯞꯄꯒ ꯂꯩꯌꯦ
ꯎꯝ ꯁꯤꯄꯒꯂꯌꯦ
ꯌꯦ ꯏꯄ꯭ꯔꯒ ꯂꯩ
ꯑꯥ ꯑꯥ
ꯍꯥ ꯑꯩꯁꯦ ꯌꯥꯝ ꯇꯥꯜꯂꯦ ꯉꯔꯥꯡꯗꯒꯤ
ꯎꯝ ꯆꯅꯤꯕꯅꯤ ꯃꯅꯦ
ꯇꯟꯕꯒꯤ ꯂꯣꯏꯔꯦ ꯇꯟꯕꯗ
ꯂꯥꯏꯔꯛꯁꯨ ꯄꯥꯅꯤꯡꯗꯦ ꯀꯔꯤꯅꯣ ꯑꯁ ꯑꯩ ꯃꯊꯥ ꯌꯥꯝ ꯁꯥꯏ
ꯁꯥꯒꯅꯨ ꯁꯥꯒꯅꯨ
ꯂꯥꯏꯔꯤꯛꯁꯦ ꯀꯅꯥꯅ ꯁꯦꯝꯔꯝꯕ ꯖꯥꯠꯅꯣꯀꯣ ꯃꯊꯨꯟꯗ ꯀꯥꯥꯎꯕ
ꯃꯤ ꯃꯥꯅꯁꯦ ꯃꯤꯅꯦꯗ
ꯃꯤ ꯑꯃꯅ ꯁꯦꯝꯕꯅꯤ ꯃꯤ ꯃꯌꯥꯝꯅ ꯁꯦꯝꯃꯤꯁꯤꯗꯤ
ꯃꯤ ꯃꯥꯅ ꯁꯦꯝꯕꯤꯕꯒꯤꯅꯤꯅ ꯑꯁ ꯑꯗꯣ ꯃꯤ ꯃꯥꯅ ꯑꯗꯨꯝ ꯃꯤ ꯌꯥꯝꯅ ꯄ꯭ꯔꯦꯛꯇꯤꯀꯜ ꯄꯤꯕꯤꯀꯣ
ꯑꯗꯨꯅꯤ ꯍꯧꯖꯤꯛ ꯀꯥꯟꯗꯤꯀꯣ
ꯍꯧꯖꯤꯛꯀꯥꯟꯤ ꯌꯥꯗꯔꯦ
ꯌꯥꯗꯦ ꯍꯥꯏ
ꯃꯤꯁꯤꯡꯁꯦ ꯂꯥꯏꯔꯤꯛ ꯍꯩꯕ ꯉꯥꯛ ꯑꯣꯏꯕꯒꯤ ꯌꯥꯝ ꯋꯥꯔꯦꯗ ꯊꯥꯏꯅꯕꯨꯗꯤ ꯂꯥꯏꯔꯤꯛ ꯇꯝꯕ ꯃꯤ ꯌꯥꯝꯔꯝꯗꯕꯒꯤ ꯊꯕꯛ ꯐꯪꯕꯁꯨ ꯌꯥꯝ ꯅꯨꯡꯉꯥꯏꯔꯝꯗ꯭ꯔꯥ ꯍꯧꯖꯤꯛꯀꯥꯟꯗꯤ ꯑꯗꯨꯅꯤ ꯍꯧꯖꯤꯛꯀꯥꯟꯗꯤ ꯂꯥꯏꯔꯤꯛ ꯍꯩꯕ ꯉꯥꯛ
ꯋꯥꯏꯕꯤꯒꯤ ꯊꯕꯛ ꯐꯪꯕꯁꯦ ꯌꯥꯝ ꯋꯥꯏꯕꯀꯣ
ꯍꯣꯏ ꯊꯕꯛ ꯐꯪꯕꯁꯦ ꯌꯥꯝ ꯋꯥꯏ ꯎꯝ ꯊꯕꯛ ꯐꯪꯕꯁꯦ ꯌꯥꯝ ꯋꯥꯔꯦ
ꯎꯝ ꯎꯝ ꯌꯥꯝ ꯋꯥꯕ ꯃꯥꯜꯂꯦ
ꯑꯗꯨꯝ ꯍꯥꯏꯗꯨꯅ ꯂꯥꯛꯑꯦ ꯑꯗꯨꯝ
ꯋꯥꯔꯦ ꯋꯥꯔꯦ ꯍꯧꯖꯤꯛ ꯑꯩ ꯑꯁꯤ ꯇꯝꯕ ꯂꯣꯏꯔꯅꯤ ꯂꯣꯏꯔꯗꯤ ꯊꯕꯛ ꯑꯃꯨꯛ ꯊꯤꯔꯛꯑꯅꯤ ꯑꯁ ꯑꯩ ꯃꯊꯥ ꯌꯥꯝ ꯁꯥꯏ ꯍꯧꯖꯤꯛ ꯑꯈꯣꯏ ꯂꯣꯏꯔꯅꯤ ꯂꯣꯏꯔꯅꯦꯕ ꯍꯧꯖꯤꯛꯁꯦ ꯊꯥ ꯑꯅꯤꯈꯛ ꯉꯥꯏꯔꯦ ꯊꯥ ꯑꯅꯤ
ꯁꯤ ꯂꯣꯏꯔꯗꯤ ꯊꯕꯛ ꯊꯤꯔꯅꯤ ꯇꯣꯂꯣꯞ ꯁꯨ ꯑꯃꯨꯛ ꯆꯥꯎꯔꯣꯏ ꯇ꯭ꯋꯦꯟꯇꯤ ꯐꯥꯏꯚ ꯊꯥꯔꯇꯤ ꯁꯋꯥꯏꯗ ꯑꯃꯨꯛ ꯐꯪꯉꯤ
ꯎꯝ
ꯀꯨꯟ ꯃꯉꯥ ꯀꯨꯟꯊ꯭ꯔꯥ ꯑꯗꯨꯃꯥꯏꯅ
ꯑꯗꯨꯗꯤ ꯀꯣꯟꯅꯔꯅꯤ ꯑꯗꯨꯒꯤ
ꯊꯕꯛ ꯊꯤꯔꯒ ꯐꯪꯉꯒ ꯑꯩꯕꯨ ꯀꯥꯎꯒꯦꯔ
ꯍꯥ
ꯀꯔꯤ ꯀꯔꯤꯕꯨ
ꯊꯕꯛ ꯊꯤꯔꯒ ꯐꯪꯂꯒ ꯑꯃꯨꯛ ꯐꯪꯂꯗꯤ ꯑꯩꯕꯨ ꯀꯥꯎꯒꯦꯔꯥ ꯍꯥꯏꯕꯅꯤꯗ
ꯀꯔꯤꯒꯤ ꯀꯥꯎꯗꯣꯏꯕ
ꯀꯥꯎꯅꯤꯡꯕꯔꯥ ꯍꯥꯏ
ꯊꯕꯛ ꯊꯤꯔꯒ ꯅꯪ ꯀꯥꯎꯗꯣꯏꯕ
ꯊꯕꯛ ꯊꯤꯔꯗꯤ ꯐꯪꯂꯗꯤ ꯊꯕꯛ ꯊꯤꯔꯗꯤ ꯐꯪꯂꯗꯤ ꯑꯗꯨꯝ ꯀꯥꯎ ꯀꯥꯎꯊꯣꯛ ꯂꯝꯅꯤꯔ ꯍꯥꯏꯕꯗꯨꯗ
ꯑꯣ ꯑꯣ ꯀꯥꯎꯔꯣꯏꯍꯦ ꯀꯔꯤꯒꯤ ꯀꯥꯎꯗꯣꯏꯕ
ꯈꯪꯗꯦ ꯑꯩꯁꯨ ꯅꯪ ꯑꯗꯨꯝ ꯑꯗꯨꯝ ꯑꯩꯒꯤ ꯋꯥꯈꯜꯗ ꯑꯗꯨꯝ ꯎꯊꯣꯛꯄꯗꯣ ꯑꯗꯨꯝ ꯍꯥꯏꯕꯅꯤꯗ ꯑꯗꯨꯅ ꯅꯠꯇ꯭ꯔꯒ ꯑꯩꯕꯨ ꯅꯤꯡꯁꯤꯡꯂꯒ ꯅꯤꯡꯁꯤꯡꯂꯒ ꯌꯨꯝꯗ ꯂꯥꯛꯀꯦꯔ ꯍꯥꯏꯕ꯭ꯔ
ꯏꯁ ꯅꯣꯏ
ꯀꯔꯤꯅꯣ ꯑꯁꯦꯡꯕ ꯍꯥꯏꯕꯅꯦ
ꯍꯣꯏ ꯅꯪꯕꯨ ꯑꯗꯨꯝ ꯅꯤꯡꯁꯤꯡꯔ ꯂꯩꯔꯤꯛꯈ꯭ꯔꯒꯦ ꯑꯗꯨꯗꯤ
ꯑ ꯑꯩ ꯅꯠꯇ꯭ꯔꯗꯤ ꯍꯤꯡꯕ ꯉꯝꯗꯦ
ꯍꯤꯍꯤ
ꯐꯥꯒꯤ ꯇꯥꯕꯅꯤꯍꯦ
ꯐꯥꯒꯤ ꯇꯧꯕꯅꯤꯍꯦ
ꯑꯁꯦꯡꯕꯅꯤꯍꯦ
ꯐꯥꯒꯤ ꯇꯧꯕꯅꯦꯍꯦ
ꯐꯥꯒꯤ ꯇꯥꯎꯕꯅꯦꯍꯦ ꯑꯁꯦꯡꯅꯦꯍꯦ ꯑꯗꯣ
ꯑꯗꯨ ꯀꯩ ꯗꯧꯔꯕ
ꯄꯨꯡ ꯀꯌꯥꯏꯗ ꯅꯈꯣꯏꯒꯤ ꯊꯕꯛꯇꯣ ꯍꯥꯎꯒꯅꯤ
ꯄꯨꯡ ꯅꯤꯄꯥꯟ ꯅꯤꯄꯥꯟꯗꯩ ꯆꯠꯀꯅꯤ
ꯑꯣ ꯑꯩꯁꯨ ꯉꯁꯤ ꯀꯥ ꯊꯕꯛ ꯆꯠꯀꯦꯅ ꯈꯟꯕ
ꯀꯔꯤ ꯊꯕꯛꯅꯣ
ꯑꯩꯒꯤ ꯄꯣꯠꯆꯩ ꯈꯔ ꯂꯥꯎꯒꯦ ꯍꯥꯏꯔꯒ ꯉꯥꯏꯕꯅꯤꯍꯦ ꯑꯗꯣ ꯅꯈꯣꯏ ꯉꯥꯏꯕꯗꯣ ꯇꯥꯏꯃꯤꯡ ꯑꯩ ꯉꯥꯏꯕ ꯒꯥꯔꯤꯗꯣ ꯂꯥꯛꯀꯅꯦꯕ ꯑꯗꯨꯝ ꯄꯣꯠꯆꯩ ꯂꯧꯒꯦ ꯍꯥꯏꯔ ꯑꯃꯨꯛ ꯈ ꯑꯩꯒꯤ ꯌꯨꯝ ꯃꯅꯥꯛꯄꯅꯦꯕꯗ ꯑꯗꯨꯝ ꯆ ꯑꯗꯨ ꯃꯥꯏꯗꯨꯅ ꯂꯩꯌꯦ ꯑꯩꯁꯨ
ꯄꯣꯠ ꯆꯩꯩ ꯊꯥꯔꯛꯄ꯭ꯔꯕ ꯌꯨꯝꯗꯒꯤ
ꯌꯨꯝꯗꯒꯤ ꯊꯥꯔꯛꯂꯦ ꯍꯣꯏ
ꯑꯣ ꯀꯩꯀꯩ ꯄꯣꯠ ꯆꯩꯩ ꯊꯥꯔꯛꯄ꯭ꯔꯣ
ꯑꯥ ꯊꯥꯔꯛꯄꯗꯣ ꯆꯥꯕ ꯈꯥꯛꯇꯅꯤꯅ ꯊꯥꯔꯛꯄꯗꯣ
ꯑꯣ ꯆꯦꯡꯒꯨꯝꯕ ꯌꯦꯟꯁꯥꯡ ꯀꯩꯀꯥ
ꯏꯟꯁꯥꯡ ꯈꯥꯛꯇꯅꯤ ꯆꯁꯦꯡꯗꯤ ꯊꯥꯔꯛꯇꯦ ꯆꯦꯡꯗꯤ ꯁꯤꯗꯁꯨ ꯌꯥꯝꯂꯥꯏꯕꯅꯦ ꯄꯨꯔꯤ ꯆꯦꯡ ꯊꯥꯔꯛꯗꯤ ꯉꯥꯏ
ꯌꯦꯟꯁꯥꯡꯁꯨꯗꯨꯗ ꯌꯣꯜꯂꯤꯗꯨꯗꯤ
ꯎꯝ ꯆꯤꯡ ꯅꯠꯇꯦ ꯏꯟꯁꯥꯡ ꯀꯛꯄꯅꯤ ꯊꯥꯔꯛꯄꯗꯣ
ꯑꯣꯀꯦ
ꯕꯥꯞꯇꯥꯕ꯭ꯔ ꯕꯥꯞꯇꯥꯗꯕꯔꯥ
ꯇꯥꯔꯦ ꯇꯥꯔꯦ ꯀꯥꯏꯗꯒꯤ ꯊꯥꯔꯛꯄ ꯑꯁꯤ ꯅꯣꯏ ꯑꯥ ꯂꯩꯐꯝꯗꯒꯤ ꯊꯥꯔꯛꯏꯔꯥ
ꯑꯩꯈꯣꯏꯒꯤ ꯂꯩꯐꯝꯗꯒꯤ ꯊꯔꯛꯅꯤꯗꯃꯍꯧꯅꯒꯤ
ꯝ ꯑꯣ ꯌꯥꯝ ꯂꯥꯞꯄꯦꯅꯦꯀꯣ
ꯑ ꯑ ꯑ ꯑꯩ ꯋꯥ ꯑꯃ ꯍꯪꯈ꯭ꯔꯦ ꯍꯥꯏꯈ꯭ꯔꯦ ꯅꯨꯡꯉꯥꯏꯕ ꯋꯥ ꯑꯃ ꯍꯥꯏꯒꯦꯀꯣ
ꯍꯣꯏ
ꯑꯩꯈꯣꯏꯒꯤ ꯃꯦꯃꯣꯔꯤꯁꯤ ꯀꯥꯎꯕꯗꯤ ꯌꯥꯝ ꯐꯥꯏꯀꯣ ꯈꯪꯈ꯭ꯔꯦꯍꯦ ꯑꯩꯈꯣꯏꯒꯤ ꯃꯦꯃꯣꯔꯤꯁꯦ ꯀꯥꯎꯕꯒꯤ ꯃꯦꯃꯣꯔꯤꯗꯤ ꯌꯥꯝ ꯐꯩꯕ
ꯍꯣꯏ ꯀꯥꯎꯕꯗꯨꯗꯤ ꯁꯣꯏꯕ ꯍꯥꯏꯁꯤꯗꯤ ꯇꯝꯕ ꯉꯝꯗꯦ
ꯅꯤꯡꯁꯤꯡꯕ ꯃꯦꯃꯣꯔꯤꯗꯤ ꯌꯥꯗꯕ
ꯑꯆꯨꯝꯕꯅꯦ ꯅꯣꯛꯃꯤꯟꯅꯁꯦ ꯑꯆꯨꯝꯕꯅꯦ ꯅꯣꯛꯃꯤꯟꯅꯁꯤ
ꯅꯣꯛꯃꯤꯟꯅꯁꯦ ꯑꯩ ꯍꯧꯖꯤꯛꯇꯤ ꯅꯣꯛꯅꯤꯡꯗꯦ ꯅꯣꯛꯅꯤꯡꯗꯦ ꯑꯩꯀꯣ ꯅꯣꯛꯅꯤꯡꯗꯦ ꯄꯨꯡ ꯀꯌꯥꯗ ꯌꯧꯔꯛꯀꯅꯤ ꯍꯥꯏꯒꯦ ꯅꯣꯏ ꯒꯥꯔꯤꯗꯣ
ꯑꯩꯁꯨ ꯈꯪꯗꯦꯍꯦ ꯑꯗꯨꯝ ꯅꯨꯡꯉꯥꯏꯕꯅꯤꯍꯦ
ꯑꯦ ꯑꯗꯣ ꯍꯣꯔꯦꯟ ꯅꯨꯡꯗꯥꯡꯗ ꯂꯥꯛꯑꯗꯤ ꯀꯃꯥꯏ ꯇꯧꯗꯣꯏ
ꯑ ꯀꯩꯅꯣ ‌ꯅꯩꯔ‌ꯒꯑꯗꯨꯝ ꯈꯪꯗ꯭ꯔꯒ ꯑꯃꯨꯛ ꯌꯨꯝꯗ ꯆꯠꯀꯅꯤ
ꯅꯣꯏꯒꯤ ꯗ꯭ꯔꯥꯏꯚꯔꯗꯨꯗ ꯐꯣꯟ ꯇꯧꯁꯤꯜꯂꯣꯗꯅ ꯃꯥꯒꯤ ꯅꯝꯕꯔ ꯄꯤꯔꯛꯇ꯭ꯔꯣ
ꯅꯝꯕꯔꯗꯤ ꯂꯥꯛꯑꯦ ꯑꯗꯨ ꯑꯣꯏꯔꯁꯨ ꯌꯥꯝ ꯃꯇꯝ ꯅꯠꯇꯕ ꯑꯥ ꯃꯇꯝ ꯆꯞ ꯆꯥꯕ ꯃꯇꯝꯗ ꯑꯗꯨꯝ ꯇ꯭ꯔꯥꯏ ꯇꯧꯏ
ꯑ ꯃꯉꯣꯟꯗ ꯀꯥꯏ ꯀꯗꯥꯏꯗ ꯌꯧꯔꯛꯈ꯭ꯔꯒꯦ ꯑꯩ ꯉꯥꯏꯔꯝꯈ꯭ꯔꯣꯔ ꯒꯨꯝꯕ ꯍꯪ ꯉꯣ
ꯎꯝ ꯅꯪꯅ ꯍꯥꯏꯕꯤꯕꯗꯣ ꯐꯩꯑꯦ ꯑꯗꯨꯝ ꯑꯣꯏꯅ ꯅꯪ ꯍꯥꯏꯕ ꯆꯞ ꯃꯥꯟꯅꯅꯕ ꯍꯥꯏꯌꯦ
ꯍꯥꯏꯔꯣ ꯍꯥꯏꯔꯣ ꯐꯣꯟ ꯇꯧꯔꯒ ꯐꯖꯅ ꯍꯪ
ꯍꯕꯤꯒꯦ
ꯅꯠꯇ꯭ꯔꯗꯤ ꯅꯪ ꯋꯥꯒꯅꯦꯕ ꯉꯥꯏꯔꯒ ꯑꯗꯨꯝ ꯂꯩꯔꯗꯤ ꯃꯥ ꯀꯅꯥ ꯈꯪꯒꯦ ꯃꯥ ꯂꯥꯛꯑꯝꯗ꯭ꯔꯗꯤ ꯅꯪ ꯑꯗꯨꯝ ꯃꯥ ꯂꯥꯛꯑꯦ ꯂꯥꯛꯇꯦ ꯈꯪꯗ꯭ꯔꯗꯤ ꯉꯥꯏꯕ ꯋꯥꯒꯅꯤ ꯍꯥꯏꯕ ꯉꯥꯏ ꯔ ꯑꯗꯨꯝ ꯂꯩꯔꯗꯤ ꯑꯗꯨꯒꯤ ꯍꯪꯉꯣ ꯀꯔꯝꯕ ꯖꯒꯥ ꯌꯧꯔꯛꯑꯒꯦ ꯍꯩꯉꯥ ꯃꯥꯅ ꯑꯗꯨ ꯌꯧꯔꯛꯑꯦ ꯍꯥꯏ ꯌꯧꯔꯛꯀꯦ ꯇꯧꯔꯦ ꯍꯥꯏꯔꯗꯤ ꯅꯪ ꯑꯗꯨꯗꯤ ꯑꯩ ꯉꯥꯏꯔꯝꯃꯒꯦ ꯃꯈꯥ ꯗ ꯍꯥꯏ ꯉꯥꯏꯔꯣ ꯉꯥꯏꯔꯣ ꯑꯗꯨꯃꯥꯏꯅ
ꯅꯪ ꯌꯥꯝ ꯐꯥꯕ ꯃꯤꯅꯦꯕ
ꯑꯩꯔꯣ
ꯎꯝ ꯌꯥꯝ ꯐꯕ ꯃꯤꯅꯦ
ꯀꯔꯝꯃꯥꯏ ꯐꯕꯔꯣ
ꯐꯝꯃꯟꯕꯒꯤ ꯑꯃꯨꯛ ꯐꯥꯗꯦ
ꯌꯤ
ꯐꯝꯃꯟꯕꯒꯤ ꯑꯃꯨꯛ ꯐꯝꯃꯟꯕꯒꯤ ꯍꯣꯏ ꯎꯝ ꯌꯥꯝ ꯐꯝꯃꯟꯕꯒꯤ ꯐꯠꯇꯦ ꯍꯥꯏ ꯅꯠꯇꯦꯕ ꯌꯥꯝꯅ ꯐꯝꯍꯟꯕꯒꯤ ꯀꯣ ꯑꯐꯕꯗ ꯌ ꯃꯤꯍꯟꯒꯤ ꯑꯩ ꯋꯥ ꯍꯥꯏꯒꯦ ꯍꯥꯏꯕꯅꯤꯅ
ꯀꯔꯤ ꯀꯔꯤꯅꯣ ꯃꯅꯥꯪꯅ ꯈꯥꯏ ꯂꯩꯒꯦꯁꯤꯦ
ꯎ ꯅꯪ ꯈꯥꯡꯉꯦ ꯅꯪꯒꯤ ꯅꯣꯛꯅꯤꯡꯗ ꯄꯨꯛꯅꯤꯡꯗꯣꯡꯣꯡꯈ
ꯗꯣꯡ ꯇꯣꯡ ꯍꯥꯏꯌ ꯍꯥꯏꯔꯣ
ꯑꯩꯣꯏ ꯄꯨꯛꯅꯤꯡꯗ ꯅꯪꯒꯤ ꯄꯨꯛꯅꯤꯡꯗ ꯄꯨꯛꯅꯤꯡꯗ ꯄꯨꯛꯅꯤꯡꯗ ꯑꯩꯁꯨ ꯅꯪꯗꯤ ꯄꯨꯛꯅꯤꯡꯗ ꯂꯥꯛꯌꯦꯕ
ꯌꯦ ꯃꯥ ꯄꯕ꯭ꯔꯥ
ꯇꯥꯗꯔꯦ꯫
ꯇꯥꯅꯕ ꯇꯣꯞꯄ꯭ꯔꯣ ꯐꯥꯒꯤ ꯇꯧꯕꯅꯤꯗ ꯑꯗꯣ__
ꯑꯗꯣ__ ꯑꯗꯨ ꯀꯩꯗꯧꯔꯕ꯫
ꯅꯨꯡꯉꯥꯏꯕ꯭ꯔꯥ꯫
ꯅꯨꯡꯉꯥꯏꯇꯦ꯫
ꯅꯨꯡꯉꯥꯏꯅꯕ ꯇꯧꯈ꯭ꯔꯣ꯫
ꯎꯝ ꯅꯨꯡꯉꯥꯏꯇꯦ ꯅꯨꯡꯉꯥꯏꯇꯦ꯫
ꯇꯈꯔꯅꯦ꯫
ꯇꯧꯔꯦꯅꯦ꯫
ꯃꯌꯥꯝꯕ ꯇꯈ꯭ꯔꯣ꯫
ꯑꯁ ꯌꯨꯝ ꯆꯠꯅꯤꯡꯕꯅ ꯂꯣꯏꯔꯦ꯫
ꯌꯨꯝ ꯆꯠꯈ꯭ꯔꯣꯅꯦ ꯅꯪꯒꯤ ꯅꯪꯒꯤ ꯌꯨꯝ ꯌꯨꯝ__
ꯁꯤꯗꯤ꯫
ꯍꯣꯏ ꯅꯪ ꯌꯨꯝ ꯆꯠꯀꯦ ꯍꯥꯏꯕꯗ ꯅꯪꯒꯤ ꯌꯨꯝ ꯑꯁꯦꯡꯕꯗꯔ꯫ ꯑꯗꯨꯒ ꯌꯨꯝ ꯑꯃꯗꯔ꯫
ꯑꯩ ꯌꯨꯝ ꯑꯁꯦꯡꯕ ꯉꯥꯛꯅꯦ꯫ ꯑꯅꯤꯃ꯫ ꯑꯗꯨ ꯑꯣꯏꯔꯁꯨ ꯈꯨꯟꯗ ꯍꯦꯟꯅ ꯅꯨꯡꯉꯥꯏꯗꯅ꯫
ꯑ꯫
ꯈꯨꯟꯗꯗꯤ ꯆꯥꯅꯤꯡ ꯆꯥꯅꯤꯡꯕ ꯂꯣꯏ ꯐꯪꯉ꯭ꯔꯦ꯫ ꯚꯦꯖꯤ ꯆꯅꯤꯡꯉꯦ ꯆꯥ ꯐ꯭ꯔꯦꯁ ꯐ꯭ꯔꯦꯁ ꯆ__ ꯑꯩꯗꯤ ꯑꯁ ꯈꯨꯟꯗ ꯂꯩꯅꯤꯡꯉꯤ꯫ ꯑꯗꯨꯒꯀꯣ ꯑꯩꯗꯤ ꯈꯨꯗ ꯂꯩꯔꯒ__ ꯊꯕꯛꯀ ꯀꯩꯝ ꯇꯧꯅꯤꯡꯗꯦꯕ ꯉꯥꯅꯨꯒꯨꯝꯕ__ ꯌꯦꯟꯒꯨꯝꯕ ꯂꯣꯏꯔꯒꯀꯣ꯫
ꯎꯝ꯫
ꯂꯩꯅꯤ꯫ ꯑꯗꯨꯒ ꯀꯩꯅꯣ__ ꯁꯤ ꯑꯦꯟꯁꯥꯡ ꯅꯥꯄꯤ ꯈꯔ ꯊꯥꯔꯒꯀꯣ꯫ ꯑꯗꯨꯗ ꯑꯗꯨꯝ ꯆꯥꯔꯒ ꯂꯩꯕ ꯑꯗꯨꯝ ꯍꯤꯡꯉꯒ ꯂꯩꯅꯤꯡꯉꯦ꯫
ꯂꯦꯀꯣ
ꯍꯥꯏꯗꯤ꯫ ꯁꯨꯃꯥꯏꯅ ꯊꯕꯛ ꯇꯧꯔ ꯄꯩꯁꯥ ꯇꯥꯜꯂꯒ ꯂꯩꯕꯁꯦ꯫ ꯇꯜꯂꯦ ꯍꯥꯏꯅꯗꯤ꯫